ꯎꯝ ꯍꯜꯂꯣ
ꯍꯜꯂꯣ ꯑꯣ ꯇꯥꯕ꯭ꯔ
ꯍꯜꯂꯣ
ꯇꯥꯔꯕꯣ
ꯀꯩꯅꯣ ꯀꯩꯝ ꯇꯥꯗ꯭ꯔꯦ
ꯇꯥꯔꯕꯣ ꯇꯥꯔꯕꯣ
ꯑꯍꯥ
ꯇꯥꯗꯤꯌꯦ
ꯑꯥ
ꯑꯦ ꯀꯩꯅꯣ
ꯌꯥꯝ ꯄꯤꯛꯅ ꯇꯥꯏꯌꯦ ꯔꯨꯝ ꯑꯃꯗꯩ ꯉꯥꯡꯕꯩ ꯇꯥꯏꯞꯇ
ꯉꯥꯏꯈꯣꯀꯣ ꯍꯧꯖꯤꯛꯇꯤ ꯌꯥꯔꯕ
ꯀꯔꯤꯝꯇ ꯇꯥꯗ꯭ꯔꯦ ꯀꯩꯅꯣ ꯋꯥꯔꯤ ꯁꯥꯟꯅꯗꯕꯩ ꯇꯥꯏꯞꯇ ꯇꯧ ꯂꯩꯔꯦ ꯀꯔꯤꯝ ꯇꯥꯗ꯭ꯔꯦ
ꯑꯗꯨꯝ ꯄꯤꯛꯅ ꯇꯥꯕ꯭ꯔ
ꯀꯩ ꯍꯥꯏꯕ
ꯑꯗꯨꯝ ꯄꯤꯛꯅ ꯇꯥꯕ꯭ꯔꯕ
ꯁꯨꯛꯇꯥ ꯇꯥꯗ꯭ꯔꯦ ꯅꯪ ꯉꯥꯡꯉꯤꯗꯣ ꯖꯁ ꯍꯨꯝ ꯍꯨꯝ ꯍꯨꯝ ꯁꯨꯃꯥꯏ ꯈꯇꯪ ꯇꯥ ꯂꯩꯔꯦ
ꯅꯪ ꯑꯦꯔꯄꯤ꯭ꯔꯤꯁ ꯀꯨꯝꯕ ꯍꯥꯞꯄ꯭ꯔ ꯍꯥꯞꯇꯤꯌꯦ
ꯑꯥ
ꯁꯤꯗꯤ ꯁꯦꯡꯗꯕ꯭ꯔ
ꯃꯈꯣꯟ ꯑꯝꯇ ꯂꯧꯁꯤꯟꯕ ꯌꯥꯗ꯭ꯔꯦ ꯁꯨꯛꯇ ꯇꯥꯗ꯭ꯔꯦ ꯅꯪ ꯉꯥꯡꯉꯤꯗꯣ
ꯍꯥꯏꯈꯣꯀꯣ ꯑꯩ ꯑꯃꯨꯛꯇꯪꯒ ꯌꯦꯡꯒꯦ ꯌꯥꯔꯕ ꯌꯦꯡꯉꯨ ꯇꯥꯔꯕꯣ ꯑꯝꯇ ꯇꯥꯗꯤꯌꯦ
ꯀꯔꯤꯝ ꯇꯥꯗ꯭ꯔꯦ ꯀꯗꯧꯔꯒꯦ
ꯀꯃꯥꯏꯅꯅꯣ
ꯅꯪꯒ ꯋꯥꯔꯤ ꯁꯥꯟꯅꯔꯕ ꯑꯃ ꯁꯨꯃꯥꯏ ꯑꯗꯨꯝ ꯇꯧꯋꯤ ꯀꯃꯥꯏ ꯇꯧꯔꯤꯅꯣ
ꯍꯧꯖꯤꯛꯇꯪ ꯁꯥꯟꯅ ꯍꯧꯖꯤꯛꯇꯪ ꯁꯥꯟꯅꯔꯝꯕꯅꯤ ꯇꯥꯔꯕ ꯌꯦꯡꯉꯨ ꯇꯥꯔꯕ
ꯁꯨꯛꯇ ꯍꯦꯛ ꯇꯥꯗꯦ ꯅꯪ ꯉꯥꯡꯏꯗꯣ ꯑꯥ ꯎꯄꯨ ꯃꯅꯨꯡꯗ ꯍꯦꯛ ꯉꯥꯡꯉꯛꯄꯖꯦ ꯉꯥꯏꯒꯔꯦ ꯀꯔꯤꯒꯨꯝꯕꯝꯇ ꯇꯥꯗ꯭ꯔꯦ
ꯀꯩꯅꯣ ꯑꯩ ꯌꯥꯝ ꯍꯧꯅꯗꯤ ꯉꯥꯡꯉꯤꯅꯦ ꯇꯥꯕ꯭ꯔꯣ ꯇꯥꯕ꯭ꯔꯣ
ꯑꯩ ꯁꯨꯛꯇꯥ ꯇꯥꯗꯦ ꯅꯪ ꯉꯥꯡꯉꯤꯗꯨ ꯀꯔꯤꯝꯇ
ꯑꯣ ꯑꯗꯨꯗꯤ ꯑꯃ ꯀꯩꯅꯣ ꯐꯣꯟ ꯑꯃꯗꯨꯗ ꯑꯣꯏꯅ ꯇꯧꯔꯛꯑꯣ
ꯊꯝꯃꯒꯦ ꯑꯩ ꯀꯦꯝ ꯇꯥꯗ꯭ꯔꯦ
ꯑꯣꯀꯦ